ꯇꯥꯕ꯭ꯔꯣ
ꯇꯥꯏꯌꯦ ꯇꯥꯏ
ꯃꯨꯠꯀꯦ ꯃꯨꯠ ꯃꯨꯠꯊꯠꯜꯂꯨꯔꯣꯗꯅ ꯃꯩꯗꯣ
ꯌꯥꯏꯗ ꯀꯩꯗꯧꯔꯝꯃꯤꯅꯣ
ꯏꯁꯤꯡ ꯊꯛꯀꯦ ꯇꯧꯔꯤꯕꯣ
ꯏꯁꯤꯡ ꯏꯁꯤꯡ ꯊꯛꯅꯤꯡꯕ꯭ꯔꯣ
ꯑꯩ ꯏꯁꯤꯡ ꯌꯥꯎꯋꯤꯗ
ꯎꯝ ꯑꯩꯗꯤ ꯑꯩ ꯑ ꯑꯩꯗꯤ ꯏꯁꯤꯡ ꯊꯛꯇꯗꯤ ꯂꯩ ꯉꯝꯗꯦ ꯏꯁꯤꯡ ꯄꯨꯡꯊꯛ ꯊꯛꯄ
ꯕꯣꯇꯜ ꯑꯝ ꯌꯥꯎꯋꯦ ꯌꯥꯝ ꯅꯛꯇꯤ ꯈꯔ ꯊꯛꯈ꯭ꯔꯦ ꯑꯗꯩ ꯌꯥꯝ ꯊꯛꯄ ꯇꯟꯕꯅꯤꯅ
ꯂꯤꯂꯤ ꯂꯤꯇꯔ ꯃꯥꯒꯤ ꯏꯁꯤꯡꯗꯣ ꯂꯣꯏ ꯂꯣꯢꯗꯣ ꯇꯪꯈꯥꯏ ꯍꯦꯟꯖꯟꯗꯦ
ꯑꯩ ꯁ꯭ꯄꯔꯥꯢꯠꯀꯤ ꯕꯣꯇꯜꯗꯨꯃ ꯌꯥꯎꯕꯅꯦ ꯇꯪꯈꯥꯏꯕꯧ ꯌꯧꯗ꯭ꯔꯤꯗ ꯌꯥꯋꯨꯝ ꯑꯍꯨꯝ ꯃꯔꯤ ꯇꯪ ꯊꯛꯑꯦꯕ
ꯑꯩꯗꯤ ꯄꯤꯠ ꯄꯤꯠ ꯄꯤꯠ ꯄꯤꯠ ꯊꯛꯄꯅꯦ ꯉꯁꯥꯢꯗꯒꯤ ꯋꯥꯔꯤ ꯁꯥꯟꯅꯕꯝ ꯄꯤꯠ ꯄꯤꯠ ꯊꯛꯄꯗ ꯏꯁꯤꯡ ꯊꯛꯇꯗꯤ ꯑꯩꯗꯤ ꯋꯥꯏꯌꯦ ꯏꯁꯤꯡ ꯈꯅꯥꯎꯖꯦ ꯀꯪꯉꯦꯕ
ꯑꯍꯨꯝ ꯃꯔꯤ ꯊꯥꯛꯑꯒ ꯂꯣꯢꯁꯟꯕꯅꯤꯅ
ꯏ ꯢ ꯢꯁꯤꯡꯖꯦ ꯌꯥꯝꯅ ꯊꯛꯇꯗꯤ ꯌꯥꯗ꯭ꯔꯦ ꯑꯩꯗꯤ ꯒ꯭ꯌꯥꯟ ꯃꯦꯟ ꯇꯥꯗ꯭ꯔꯦ ꯃꯣꯏꯒꯤ
ꯌꯥꯝ ꯋꯥꯠꯂꯦ
ꯑꯗꯨꯗꯒꯤ ꯍꯩꯅꯧꯒ ꯇꯥꯕ꯭ꯔꯣ
ꯑꯁ ꯇꯥꯗꯦꯗ
ꯍꯩꯅꯧ ꯈꯔ ꯌꯥꯝ ꯇꯥꯔꯗꯤ
ꯂꯣꯢ ꯅꯤꯛꯈ꯭ꯔꯦꯕ ꯃꯣꯏ ꯀꯥꯈꯠꯂꯒ
ꯎꯝ ꯑꯥꯒꯤ ꯍꯩꯅꯧꯗꯨꯖꯨ ꯂꯣꯏ ꯍꯦꯛ ꯍꯩꯅꯧꯗꯨꯖꯨꯇꯣꯛꯈ꯭ꯔꯦꯅꯦ
ꯅꯪ ꯑꯗꯨꯒꯤꯗꯣ ꯃꯣꯏ ꯑꯅꯥꯅ ꯑꯅꯧꯕ ꯑꯝ ꯁꯥꯅꯤ ꯍꯥꯏꯕ ꯒꯦꯠꯇꯣ
ꯑꯥ
ꯑꯗꯨꯒꯤꯗ ꯄꯥꯟꯕ ꯍꯩꯅꯧꯗꯣ
ꯑꯗꯨ ꯑꯥꯎ ꯃꯅꯨꯡꯒꯤꯗꯣ
ꯍꯣꯢ ꯒꯦꯠꯇꯨꯢ ꯃꯅꯨꯡꯒꯤꯗ ꯄꯥꯟꯕꯗꯣ ꯑꯗꯨꯒꯤꯗꯨ ꯄꯨꯔꯥ ꯀꯩꯅꯣꯒꯤ ꯇꯥꯏꯞꯇ ꯃꯪꯒ꯭ꯔꯥꯒꯤ ꯇꯥꯏꯞ ꯇꯧꯕꯅꯦꯕ ꯍꯥꯎꯕꯅꯦ ꯑ ꯑꯗꯨꯏꯗꯨꯅ ꯃꯣꯏ ꯑꯃꯨꯛ ꯑꯃꯨꯛ ꯇꯥꯔꯒꯗꯤ ꯈꯨꯟꯒ꯭ꯔꯦꯕ
ꯃꯅꯨꯡ ꯒꯦꯠ ꯃꯅꯨꯡꯒꯤꯗ ꯄꯥꯟꯕꯗꯣ ꯅꯠꯇ꯭ꯔꯣ
ꯍꯣꯏꯅꯦ ꯃꯅꯨꯡꯒꯤꯗꯩ ꯍꯧꯕꯗꯣ ꯑꯗꯨ ꯃꯄꯥꯟꯂꯣꯝꯗ ꯃꯁꯥ ꯍꯥꯏꯗꯔꯛꯏꯗꯅ
ꯑꯥ
ꯑꯗꯣ ꯑꯗꯨꯒꯤꯗꯨꯗ ꯄꯥꯟꯕꯗꯨꯗ ꯃꯄꯥꯟꯂꯣꯝ ꯀꯦꯜꯂꯛꯄ ꯍꯥꯎꯋꯦꯕ
ꯑꯗꯨ ꯍꯣꯔꯦꯟ ꯍꯣꯔꯦꯟ ꯆꯥꯅꯤꯡꯕ꯭ꯔꯣ
ꯑꯗꯨꯗꯤ ꯃꯨꯟꯕ ꯌꯥꯝ ꯊꯦꯡꯕꯅꯦ ꯃꯨꯜꯂꯝꯒꯤꯔꯣ
ꯏꯦ ꯆꯥꯅꯤꯡꯉꯗꯤ ꯍꯣꯔꯦꯟ ꯃꯣꯏ ꯊꯕꯛ ꯁꯨꯕꯗꯣ ꯑꯃ ꯑꯝ ꯑꯃꯒꯥ ꯍꯦꯛꯄꯤꯔꯛꯑꯣ ꯍꯥꯏꯔꯨꯔꯒꯦ
ꯑꯁ ꯑꯗꯨꯗꯤ ꯃꯥꯏ ꯃꯨꯟꯕꯗꯨꯗꯤ ꯌꯥꯝ ꯊꯦꯡꯕꯅꯦꯕ ꯁꯤꯒ ꯁꯤꯒ ꯂꯣꯏꯔꯕ ꯃꯇꯨꯡꯗ ꯑꯗꯨꯕꯨ ꯂꯥꯛ ꯃꯨꯟꯕꯅꯦꯕ
ꯁꯪꯉ ꯁꯪꯉꯗꯤ ꯍꯥꯎꯇ꯭ꯔꯣ ꯍꯥꯢꯁꯦ
ꯁꯪꯉꯥꯗꯤ ꯆꯥꯏꯟꯗꯦꯗꯥ ꯃꯨꯟꯕꯗꯨꯏ ꯋꯥꯅꯨ
ꯎꯝ ꯅꯪ ꯅꯪ ꯆꯥꯅꯤꯡꯉꯗꯤꯗꯣ ꯃꯣꯏꯒꯤ ꯊꯕꯛ ꯁꯨꯃꯤꯗꯨ ꯊꯣꯏ ꯑꯝ ꯑꯝ ꯑꯃꯅꯤ ꯍꯦꯛꯂꯣ ꯍꯤꯏꯔ ꯂꯣꯏꯔꯥꯒꯦ
ꯁꯪꯉꯗꯤ ꯆꯥꯕ ꯍꯧꯎꯔꯣꯏ ꯑꯦ ꯃꯨꯟ ꯃꯣꯏ ꯑꯗꯨꯗꯤ ꯑꯁꯤꯒꯤ ꯍꯩꯅꯧ ꯁꯤ ꯂꯣꯏꯔ ꯃꯇꯨꯡꯗ ꯃꯣꯏꯗꯨꯅ ꯀꯣꯟꯅ ꯇꯞꯅ ꯃꯨꯟꯕꯅꯦꯕ ꯍꯥꯏꯗꯤ ꯍꯩꯅꯧ ꯈꯔ ꯐꯪꯅꯔꯛꯇꯕꯩ ꯇꯥꯏꯃꯤꯡꯗꯣ
ꯎꯝ
ꯀꯥꯟꯅ ꯃꯨꯜꯂꯦ ꯃꯨꯒꯤꯗꯣ
ꯏꯁ ꯂꯣꯏꯔꯅꯤ ꯉꯣ ꯆꯦꯁꯤ ꯀꯨꯏꯔꯣꯏ ꯊꯕꯛ ꯁꯨꯕ ꯂꯩꯕꯅꯤꯅ
ꯃꯃꯥꯡꯉꯤꯗꯨꯗꯤ ꯁꯤꯒꯤ ꯍꯩꯅꯧ ꯄꯨꯔ ꯂꯣꯏꯔꯦ
ꯑꯁꯤꯁꯨ ꯂꯣꯏꯔꯦ ꯁꯤ ꯁꯤꯔꯤꯗ ꯗꯥꯏꯛꯇ ꯆꯪꯕꯝꯒꯤꯗ ꯍꯩꯅꯧ ꯃꯠ ꯆꯥꯅꯤꯒ ꯍꯧꯕꯁꯦ
ꯑ
ꯑꯁꯤ ꯐꯖꯟ ꯖꯣꯝ ꯖꯣ ꯄꯟꯕꯅꯦꯕ ꯃꯥꯏꯗꯥ ꯑꯁ ꯃꯣꯏ ꯁꯤꯁꯤꯗꯤ ꯏꯁꯇꯨꯗꯦꯟ ꯃꯌꯥꯝꯁꯤꯗ ꯂꯥꯛꯑꯒ ꯄꯨꯛ ꯍꯦꯛꯇ ꯍꯦꯛ ꯆꯦꯛꯈꯥꯎ ꯆꯈꯥꯎ ꯍꯏꯅꯤ
ꯁꯤ ꯁꯤꯁꯨ ꯂꯣꯏ ꯂꯣꯏꯗꯣꯔꯦ ꯌꯥꯝ ꯌꯥꯎꯗ꯭ꯔꯦꯕ ꯑꯩ ꯁꯤ ꯁꯤ ꯂꯣꯏꯔꯅꯤ ꯑꯗꯩꯗꯤ ꯑꯃꯨꯛ ꯄꯨꯔꯥ ꯂꯣꯏꯔꯀꯥꯟꯗ ꯃꯣꯏꯁꯨ ꯃꯨꯜꯂꯛꯀꯗꯣꯏꯅꯦꯕ ꯑꯗꯨꯒꯤ ꯅꯠꯇ ꯗꯨ ꯁꯤꯒꯤ ꯍꯦꯛ ꯃꯃꯥꯡ ꯒꯤꯗ ꯑꯩꯈꯣꯏꯒꯤ ꯀꯩꯅꯣꯒꯤ ꯁꯤꯒꯤ ꯍꯦꯛ ꯃꯃꯥꯡꯒꯤ ꯑꯗꯨꯒꯤ ꯑꯁꯣꯡꯕ ꯑꯃ ꯂꯩꯕꯗꯣ ꯄꯣꯛꯑꯦ ꯅꯥꯁꯤꯛ ꯍꯧꯏ ꯃꯞ ꯄꯒꯤꯖꯦ ꯅꯨꯡꯒꯤꯗ ꯌꯥꯝ ꯆꯥꯎꯕ ꯑꯃ ꯂꯩꯔꯤꯅꯦ ꯀꯩꯅꯣ ꯁꯨꯡꯍꯦꯛꯇꯤ ꯍꯦꯛꯄꯤꯗ꯭ꯔꯕ ꯃꯥꯜꯂꯦ ꯌꯥꯝꯅꯁꯨ ꯄꯥꯟꯕꯅꯦ
ꯑꯩꯅ ꯈꯪꯗꯦ ꯕ꯭ꯂꯠ ꯕꯦꯛ ꯃꯅꯨꯡꯒꯤꯗꯣ
ꯎꯝ
ꯑꯗꯨ ꯆꯥꯕꯗꯝ ꯍꯥꯎꯏ ꯅꯍꯥꯟ ꯆꯥꯕꯕꯣ
ꯕꯂꯠ ꯕꯦꯡ ꯃꯃꯤꯡꯗꯨ ꯍꯥꯏ ꯕꯂꯇꯗꯒꯤ ꯀꯔꯤꯍꯥꯏꯅꯥ ꯉꯝꯒꯦ
ꯕꯂꯠ ꯕꯦꯡ ꯍꯦꯛ ꯃꯥꯅꯤꯡꯗ ꯍꯩꯅꯧ ꯑꯃ ꯍꯥꯎꯕꯅꯤ
ꯂꯥꯛꯈꯤꯗꯣꯔꯕ
ꯍꯣ ꯍꯣ ꯍꯣꯏ
ꯑꯗꯨ ꯍꯩꯅꯧꯗꯨ ꯃꯃꯥꯡ ꯄꯥꯟꯕ꯭ꯔꯥꯕ
ꯄꯥꯜꯂꯤ ꯍꯟ ꯍꯟ ꯍꯟꯗꯛ ꯆꯥꯏꯌꯦ ꯑꯩ ꯃꯃꯣꯏꯒꯤ ꯑꯃ ꯑꯃ ꯑꯩꯈꯣꯏꯒꯤ ꯑꯃ ꯑꯥ ꯊꯕꯛ ꯇꯧꯕꯤꯅꯕ ꯑꯃ ꯅꯨꯄꯤ ꯑꯃꯗꯣ ꯑꯦꯞꯁꯦꯟ ꯌꯥꯝꯇꯣꯏ ꯄꯥꯟꯕ ꯅꯨꯄꯤꯗꯣ ꯑꯗꯨꯅꯣ ꯍꯦꯛ ꯄꯣꯔꯛꯏꯁꯦ ꯁꯔ ꯏꯦ ꯁꯦꯝꯕꯗ ꯆꯥꯅꯤꯡꯗꯣꯔꯤ ꯈꯣꯠꯔꯤ ꯍꯥꯏ ꯍꯥꯏꯕꯒꯤ ꯑꯗꯨ ꯍꯦꯛꯂ ꯑꯩꯅ ꯑꯁ ꯀꯥꯏꯗꯩꯅꯣ ꯅꯣꯏꯖꯦ ꯌꯨꯝꯗꯩꯔ ꯀꯩꯅꯣ ꯈꯪꯗꯦ ꯃꯥ ꯌꯨꯝꯗꯩꯅꯦ ꯑꯃꯨꯛ ꯍꯥꯏ ꯑꯗꯨꯒ ꯑꯩ ꯃꯔꯨꯗꯣ ꯈꯔ ꯂꯧꯒꯦꯅ ꯍꯥꯏꯕꯕꯨ ꯑꯁ ꯌꯥꯝ ꯍꯥꯎꯕ ꯍꯥꯏꯇꯥꯔꯦꯅꯦ ꯑꯗꯩ ꯍꯥꯎꯃꯟꯗꯅ ꯑꯩꯅ ꯆꯥꯅꯤꯡꯕꯟꯗ ꯈꯍ
ꯈꯪꯗꯦ ꯑꯗꯣ ꯑꯁ ꯑꯩꯅ ꯀꯩꯅꯣꯒꯤꯗ ꯁ꯭ꯀꯨꯜꯒꯤ ꯊꯕꯛ ꯁꯨꯔꯤꯉꯩꯒꯤꯗ ꯍꯪꯅꯕꯩꯗꯃ ꯍꯧꯋꯦ ꯑꯁ ꯑꯗꯨ ꯍꯩꯅꯧꯗꯣ ꯑꯗꯨ ꯍꯦꯛ ꯆꯥꯕ ꯑꯇꯩ ꯍꯩꯅꯧ ꯑꯝꯇ ꯆꯥ ꯌꯥꯗꯕꯤ ꯇ ꯀꯩꯍꯥꯏ ꯊꯨꯝꯃ ꯑꯣꯏꯅꯝꯃ ꯍꯥꯎꯕꯤꯅꯦꯕ ꯑꯗꯨꯏꯗꯣ ꯑꯁ ꯄꯥꯝꯕꯤꯖꯨ ꯌꯥꯝ ꯆꯥꯎꯋꯦ ꯑꯗꯨꯅꯅꯧꯅꯤꯒꯦ
ꯎꯝ ꯄꯥꯝ ꯄꯥꯝꯕꯤ ꯑꯆꯧꯕꯁꯨ ꯑꯃꯨꯛ ꯊꯥꯅꯤꯡꯗꯕ
ꯍꯩꯅꯧꯗꯤ ꯁꯨꯝ ꯆꯥꯎꯈꯠꯂꯛꯀꯗꯣꯏꯅꯤ ꯀꯩꯅꯣ ꯄꯥꯝꯕꯤꯗꯤ
ꯎꯝ ꯆꯥꯎꯈꯠꯂꯁꯨ ꯑꯅꯦꯝꯕꯤ ꯑ ꯑ ꯑꯁꯥꯡꯕꯤꯗꯣ
ꯑ
ꯑꯗꯨꯗꯤ ꯗꯥꯎꯟ ꯆꯥꯎꯗ ꯌꯥꯝ ꯆꯥꯎ ꯉꯝꯗꯦꯕ
ꯑꯗꯨꯏꯔꯕ ꯌꯥꯝ ꯆꯧꯗ꯭ꯔꯤꯁꯦ
ꯄꯥꯝꯕꯤ ꯌꯥꯝ ꯆꯥꯎꯗꯦꯕ
ꯎꯝ ꯑꯗꯨꯒꯤ ꯑꯁꯥꯡ ꯑꯃ ꯇꯨꯔꯦꯜ ꯃꯄꯥꯟꯗ ꯍꯧꯔꯤꯌꯦ ꯑꯇꯩꯗꯤ ꯄꯔꯦꯡ ꯊꯥꯕꯅꯦ ꯑꯗꯨ ꯍꯩꯅꯧ ꯗꯨꯀꯥꯟ ꯊꯥꯕꯅꯦ ꯑꯃꯇ ꯑꯣꯏꯗꯕꯅ ꯃꯔꯨꯗꯤ ꯄꯣꯔꯛꯈꯤꯅꯦꯕ ꯑꯩꯅ ꯑꯃꯨꯟꯕꯗꯣ ꯊꯕꯛ ꯁꯨꯝꯕꯝ ꯌꯨꯝ ꯅꯥꯀꯟꯗꯨꯗ ꯀꯧꯇꯥ ꯇꯧꯔꯒ ꯋꯥ ꯇꯧꯔꯒ ꯏꯟꯊꯣꯛꯑꯦꯗꯅ
ꯎꯝ
ꯊ꯭ꯔꯛ ꯊ꯭ꯔꯛ ꯑꯃꯨꯟꯕ ꯅꯤꯛꯄꯗꯣ ꯑꯁ ꯐꯅꯌꯥꯝ ꯆꯥꯕꯅꯤ ꯑꯗꯨ ꯁꯣꯏꯒꯤꯕ ꯑꯩꯈꯣꯏꯅ ꯃꯔꯨꯗꯣ ꯐꯖꯟ ꯊꯝꯗꯕ ꯑ ꯑꯩꯈꯣꯏ ꯁꯥꯠ ꯍꯩꯒꯤꯕꯩ ꯃꯊꯛꯗꯨꯗ ꯊꯝꯃꯅꯤ ꯀꯪꯉꯝꯅꯤ ꯍꯧꯗ꯭ꯔꯦꯅ ꯂꯩꯕꯥꯛꯇꯒꯨꯝꯕ ꯊꯝꯃꯗꯤ ꯐꯕ ꯑꯗꯩ ꯑꯩꯅ ꯃꯔꯨ ꯑꯃꯅꯤ ꯍꯩꯅꯧꯗꯣ ꯑꯃꯅꯤꯗꯤ ꯍꯦꯛꯑ ꯄꯣꯔꯛꯈꯤ ꯑꯗꯨꯗꯨꯅ ꯍꯧꯕꯩ ꯊꯥꯕꯅꯦ ꯇꯧꯕꯗꯨꯅ ꯑꯉꯥꯡꯉꯩ ꯈꯪꯗꯗꯅ ꯃꯔꯨꯗꯣ ꯑꯇꯣꯞ ꯑꯇꯣꯞꯄꯗ ꯄꯪꯍꯨꯟ ꯍꯨꯟꯖꯤꯜꯂꯕꯖꯥ ꯃꯔꯨ ꯗꯣꯍꯝꯅꯤꯅ
ꯎꯝ
ꯍꯧꯔꯛꯈꯤꯕꯗꯣ ꯀꯔꯝꯕꯅꯣ ꯐꯥꯍꯧꯒꯤꯗ꯭ꯔꯦꯕ
ꯃꯥꯁꯛ ꯈꯪꯗ꯭ꯔꯦꯕ
ꯎꯝ ꯑꯩꯅ ꯇꯨꯉꯥꯟꯅ ꯁꯝꯃꯟ ꯃꯌꯥꯏꯒꯤꯗꯨꯒ ꯃꯔꯨꯗ ꯂꯩꯕꯥꯛꯇ ꯐꯨꯟ ꯃꯉꯥꯏꯗ ꯈꯤꯇꯪ ꯂꯩꯕꯥꯛꯇ ꯑꯗꯨꯝ ꯊꯝꯕꯅꯦꯕ
ꯎꯝ
ꯑꯉꯥꯡꯈꯩ ꯈꯪꯗꯕꯅꯤꯅ ꯑꯁ ꯃꯔꯨ ꯍꯨꯟꯇꯣꯛꯐꯝꯅꯦꯗꯕ ꯄꯪꯍꯨꯟ ꯍꯨꯟꯖꯤꯜꯂ ꯃꯥꯜꯂꯦ ꯑꯍꯨꯝ ꯃꯔꯤ ꯑꯗꯩ ꯃꯦꯟ ꯇꯥꯒꯝꯗ꯭ꯔꯦꯕ
ꯎꯝ
ꯑꯝꯇ ꯑꯇꯕꯨ ꯌꯥꯎꯗꯕ ꯃꯥꯜꯂꯦ ꯑꯗꯨꯏ ꯍꯩꯅꯧꯗꯣ ꯆꯍꯤ ꯌꯥꯝ ꯆꯍꯤ ꯃꯔꯤ ꯃꯉꯥ ꯄꯥꯟꯕ ꯍꯧꯔꯝꯅꯦꯕ ꯑꯗꯨꯒꯤ ꯊꯥꯃꯤꯟꯅꯕ ꯕꯦꯁꯇꯨ ꯃꯃꯥꯡ ꯆꯍꯤ ꯑꯅꯤꯃꯛ ꯁꯨꯔꯦꯕ ꯄꯥꯟꯕ ꯍꯟꯗꯛꯤ ꯑꯁꯥꯡꯕꯗꯣ ꯍꯟꯗꯛ ꯆꯩ ꯄꯥꯟꯕ
ꯎꯝ
ꯌꯥꯟ ꯇꯥꯗꯦ ꯇꯧꯋꯦꯑ
ꯅꯪ ꯍꯣꯔꯦꯟ ꯑꯩꯈꯣꯏꯔꯣꯝꯗ ꯍꯥꯏꯐꯦꯠ ꯂꯥꯛꯀꯦꯔꯣ
ꯀꯩꯗꯧꯖꯦ ꯍꯥꯏꯅꯣ
ꯑꯩ ꯐꯣꯟ ꯇꯧꯔꯛꯀꯦ ꯑꯩ ꯄꯣꯠꯇꯣ ꯌꯥꯗꯗꯤ ꯑꯩꯈꯣꯏꯗ ꯍꯥꯏꯖꯤꯜꯂꯒ ꯄꯨꯟꯅ ꯆꯠꯃꯤꯟꯅꯗꯝ ꯑꯩ ꯍꯟꯕꯤꯒꯤꯅꯤ
ꯌꯥꯏꯌꯦ ꯌꯥꯏꯌꯦ ꯄꯨꯡ ꯍꯣꯔꯦꯟ ꯆꯦꯛꯀꯦꯅꯦꯕꯀꯣ ꯉꯁꯤꯕꯣ
ꯎꯝ
ꯑꯩꯈꯣꯏ ꯁꯩ ꯀꯩꯅꯣ ꯀꯩꯅꯣꯒꯤ ꯔꯥꯖ ꯃꯤꯗꯤꯁꯤꯇꯤ ꯍꯦꯛ ꯃꯅꯥꯛꯀꯤꯗꯣ ꯅꯠꯇ꯭ꯔꯣ
ꯑꯗꯨꯗꯤ ꯈꯔ ꯍꯥꯏ ꯍꯥꯏ ꯍꯥꯏꯖꯤꯜꯂꯒ ꯑꯗꯨꯝ ꯂꯩꯔꯦ
ꯑꯥ ꯀꯩꯅꯣꯒꯤ
ꯂꯣ ꯀꯣꯂꯦꯖ ꯂꯩꯕꯦꯜꯗꯣ ꯂꯣ ꯀꯂꯦꯖ ꯂꯩꯕꯗꯣ ꯁꯦꯀꯦꯟ ꯑꯦꯝ ꯃꯥꯔ ꯂꯩꯕꯗꯣ
ꯑꯥ
ꯍꯥꯏ ꯍꯥꯏꯒꯠꯂꯛꯇꯣꯏꯅꯤꯀꯣ
ꯍꯥꯏꯒꯠꯄ ꯍꯥꯏꯗꯤ ꯑꯁꯣꯝ ꯅꯥꯀꯟ ꯆꯠ ꯆꯤꯡꯃꯩꯔꯣꯝ ꯑꯁꯣꯝ ꯆꯠꯈꯤꯗꯣꯏ ꯅꯠ
ꯑꯥ
ꯎꯝ ꯑꯗꯩ ꯆꯠꯂꯒ ꯀꯩꯅꯣ ꯂꯩꯔꯅꯤ
ꯆꯤꯡꯃꯩꯔꯣꯡ ꯌꯧꯗ꯭ꯔꯤꯉꯩ ꯇ꯭ꯔꯥꯐꯤꯛ ꯄꯣꯏꯟ ꯂꯩꯕꯗꯣ
ꯑꯥ
ꯆꯤꯡꯃꯩꯔꯣꯡꯒꯤ ꯇ꯭ꯔꯥ ꯇ꯭ꯔꯥꯐꯤꯛ ꯄꯣꯏꯟ ꯈꯣꯡꯅꯥꯡ ꯃꯈꯣꯡꯒꯤꯗꯣ
ꯑꯥ
ꯑꯗ꯭ꯋꯥꯏ ꯑꯗ ꯎꯝ ꯑꯗ꯭ꯋꯥꯏꯒꯤꯗ ꯁꯤꯇꯤ ꯍꯣꯁꯄꯤꯇꯥꯟꯗꯣ
ꯆꯔꯁ ꯑꯝ ꯂꯩꯕꯗꯣ ꯌꯧꯔꯕꯥꯕ
ꯆꯔꯁ ꯆꯔꯁꯇꯨꯒꯅꯤ ꯆꯔꯁꯇꯨꯒ ꯂꯩꯔꯗꯤ ꯌꯥꯔꯦ ꯁꯤꯇꯤ ꯍꯣꯁꯄꯤꯇꯥꯜ ꯈꯪꯕ꯭ꯔꯣ
ꯁꯤꯇꯤ ꯍꯣꯁꯄꯤꯇꯥꯟꯖꯦ ꯎꯗꯤ ꯎꯒ꯭ꯔꯦ ꯈꯪꯗꯤ ꯈꯪꯒ꯭ꯔꯕꯅꯦ ꯑꯩꯅ ꯆꯔꯆ ꯑꯃ ꯂꯩꯗꯅ ꯑꯗꯨꯏ ꯄꯔꯦꯡꯒꯤꯗꯨꯗ
ꯑꯥ ꯂꯩꯌꯦ ꯑꯗꯨ ꯌꯧꯔꯗꯤ ꯌꯥꯔꯦ ꯑꯥ ꯑꯗꯨ ꯃꯅꯥꯛꯇꯅꯤ
ꯃꯔꯣꯟꯗꯣ ꯍꯥꯏꯔꯛꯑꯣ ꯌꯥꯔꯒꯅ ꯌꯥꯔꯦ ꯌꯥꯗ꯭ꯔꯒꯗꯤ
ꯎꯝ ꯍꯥꯏꯕꯨꯗꯤ ꯁꯦꯝꯃ ꯆꯠꯂꯨꯕꯨꯗꯤ ꯗꯔ ꯁꯦꯝꯖꯜꯂꯨꯅꯤ ꯁꯦꯝꯖꯤꯜꯂꯨꯔꯒ ꯌꯦꯡꯉꯒ ꯍꯥꯏꯗꯤ ꯑꯌꯨꯛ ꯉꯟꯇꯥꯅꯤꯅ ꯊꯣꯡ ꯍꯥꯡꯉꯤ ꯍꯥꯡꯗꯦ ꯌꯥꯝ ꯇꯧꯋꯦꯕ
ꯎꯝ ꯅꯛꯇꯤ ꯅꯛꯄ꯭ꯔꯥꯕ ꯁꯦꯝꯕꯝ
ꯑꯁ ꯅꯛꯇꯦꯗ ꯏꯟꯗꯣꯔꯤꯃꯤ ꯊꯥꯡꯃꯩꯕꯟꯗꯗꯤ ꯑꯅꯝꯕ ꯂꯩꯔꯦ ꯑꯗ꯭ꯋꯥꯏꯗꯤ ꯑꯗꯨꯏ ꯄꯔꯦꯡꯗꯨꯗꯤ ꯑꯝꯇ ꯂꯩꯇꯦ ꯑꯗꯨ ꯑꯗꯨ ꯑꯁꯣꯟ ꯀꯟꯗ ꯌꯦꯡꯉꯨꯅꯤ ꯌꯦꯡꯉꯒ ꯇꯧꯔꯅꯤ ꯎꯝ ꯌꯥꯗ ꯌꯥꯗ꯭ꯔ ꯍꯣꯔꯦꯟ ꯑꯉꯥꯡ ꯀꯧꯔꯒ ꯒꯥꯔꯤ ꯆꯤꯡꯍꯜꯂꯖꯨ ꯆꯤꯡꯍꯜꯂꯒꯦ ꯇꯧ ꯅꯣ ꯑꯌꯨꯛꯇꯗꯤ ꯑꯃꯨꯛ ꯋꯥꯛ ꯋꯥꯛꯀꯤꯡ ꯑꯣꯏꯅ ꯏꯜꯂꯕꯁꯨ ꯌꯥꯔꯦꯗꯅ ꯑꯩꯅ ꯈꯜꯂꯤꯁꯦ
ꯌꯥꯏ
ꯃꯇꯝꯗꯣ ꯇꯦꯟꯕꯅꯤꯅꯀꯣ ꯑꯩꯅ ꯍꯥꯏꯖꯦ ꯄꯨꯡꯗꯣ
ꯇꯔꯦꯠ ꯅꯤꯄꯥꯜ
ꯑꯗꯨꯗꯩ ꯁꯤꯒꯤꯁꯤ ꯑꯃꯨꯛ ꯍꯥꯞꯄ ꯅꯠꯇꯦ ꯍꯥꯞꯄꯒ ꯊꯥꯔꯛꯇꯣꯏꯔ ꯊꯥꯔꯛꯑꯣꯏꯗꯣꯏꯔꯥ ꯒ꯭ꯌꯥꯟ ꯃꯦꯟ ꯇꯥꯄꯣꯇꯦ
ꯊꯥꯕꯩꯗꯤ ꯊꯥꯔꯛꯀꯅꯤꯗ
ꯊꯥꯕꯨꯗꯤ ꯊꯥꯔꯛꯀꯅꯤ ꯑꯗꯨꯁꯨ ꯀꯥꯎꯗꯅ ꯑꯩ ꯍꯥꯏꯁꯦ
ꯅꯠꯇ꯭ꯔꯒꯅ ꯀꯩꯅꯣ ꯇꯧꯕꯩꯗꯣ ꯁꯤ ꯖꯤ ꯑꯦꯜ ꯑꯗꯨꯝ ꯌꯦꯡꯁꯤꯜꯂꯣ ꯍꯥꯏꯕ ꯑꯃ
ꯏꯁ ꯌꯥꯔꯛꯑꯣꯏꯍꯦ
ꯑꯗꯨꯒꯤ ꯊꯥꯗ ꯌꯥꯔꯣꯏꯅꯦ
ꯎꯝ
ꯀꯩ ꯀꯩ ꯇꯧꯏ ꯊꯕꯛꯀ ꯁꯨꯕꯝꯗ ꯀꯩꯀꯩ ꯇꯧꯏ ꯈꯣꯠꯂꯤꯗꯨ ꯐꯔꯛ ꯇꯥꯅꯦꯕ ꯑꯗꯨ ꯊꯥꯗꯕꯗ
ꯏꯍꯦ
ꯑ ꯑꯃꯗꯨ ꯈꯛ ꯊꯣꯛꯂꯛꯄꯩꯗꯤ ꯁꯤꯁꯤꯅ ꯑꯗꯨꯝ ꯌꯦꯡꯕ ꯌꯥꯏꯑꯦꯕ
ꯎꯝ ꯌꯦꯡꯕ ꯌꯥꯏꯌꯦ ꯑꯩꯁꯦ ꯌꯦꯡꯉꯣ ꯐꯔꯛ ꯇꯥꯕ ꯊꯕꯛꯅꯤꯗ
ꯎꯝ
ꯅꯠꯇꯔꯣ
ꯔꯤꯁꯛ ꯄꯨꯗꯤ ꯈꯔꯥ ꯄ꯭ꯔꯣꯕ꯭ꯂꯦꯝ ꯌꯥꯝ ꯆꯥꯎꯗꯣꯏꯕ ꯑꯗꯨ ꯊꯥꯗꯕꯗ
ꯎꯝ
ꯃꯤꯕꯨꯗꯤ ꯊꯔꯛꯀꯅꯤꯗ
ꯊꯔꯛꯀꯅꯤ ꯊꯔꯛꯄꯥꯕꯨꯗꯤ ꯑꯗꯨꯅꯗꯤ ꯐꯩꯌꯦ ꯊꯥꯔꯛꯄꯗꯨꯅ ꯀꯅꯥ ꯀꯅꯥ ꯅꯨꯡꯗꯥꯡꯗꯁꯨ ꯑꯃꯨꯛ ꯐ꯭ꯔꯤ ꯂꯩꯗꯣꯏꯅꯦ ꯑꯗꯨꯝ
ꯑꯗꯨ ꯑꯣꯏꯔꯁ ꯑꯁꯤꯕꯨꯗꯤ ꯑꯩꯈꯣꯏ ꯁꯦꯀꯦꯟꯕꯨꯗꯤ ꯀꯥꯏꯅ ꯋꯥꯔꯣꯏ ꯅꯨꯡꯗꯥꯡ ꯑꯃꯨꯛ ꯋꯥꯔꯔꯣꯏ ꯅꯨꯡꯗꯤꯟ ꯍꯥꯏꯔꯦ ꯅꯪꯅ ꯆꯠꯈꯤꯕꯗꯨ ꯀꯃꯥꯏ ꯆꯠꯂꯝꯃꯅꯤ
ꯎꯝ
ꯍꯣꯏ ꯃꯥꯒꯤ ꯂꯟꯁꯀꯤꯗꯣ ꯆꯪꯉꯛꯄ ꯑꯗꯨ ꯃꯉꯥꯏꯔꯦ ꯀꯩꯁꯨ ꯇꯧꯅꯤꯡꯉꯥꯏ ꯂꯩꯇꯦ ꯀꯩꯅꯣ ꯃꯥ ꯂꯥꯛꯄꯗꯨ ꯑꯗꯨꯗꯤ ꯇꯪ ꯈꯣꯡꯕꯣꯏ ꯃꯥꯜꯂꯦ ꯅꯪꯗꯤ ꯈꯣꯡꯉꯔꯣꯏ ꯀꯩꯅꯣ
ꯑꯦ ꯅꯪ ꯎꯅꯕ ꯈꯣꯡꯉꯛꯇꯣꯏꯅꯦ
ꯑ ꯁꯤ ꯁꯤꯁꯤꯗ ꯂꯩꯔꯝꯅꯤꯅ ꯍꯣꯏ ꯎꯗ꯭ꯔꯒꯕꯨ ꯑꯩꯈꯣꯏꯅ ꯑꯗꯨꯒꯤ ꯊꯣꯛꯈꯤꯕꯩ ꯊꯦꯡꯅꯔꯕ ꯉꯥꯛꯇ ꯑꯩꯈꯣꯏ ꯂꯥꯛꯄꯗꯥ ꯃꯣꯏꯗꯤ ꯆꯠꯂꯝꯃꯥꯅꯦꯕ
ꯑꯣꯏꯌꯦ ꯍꯜꯂꯛꯄꯒꯤꯒ ꯆꯠꯈꯤꯕꯒꯤꯗꯨ
ꯎꯝ
ꯑꯩꯕꯨꯗꯤ ꯏꯈꯪ ꯈꯪꯒꯅꯦꯕ
ꯎꯝ
ꯈꯪꯒꯅꯤ ꯔꯤꯁꯤ ꯁꯤꯗ ꯃꯣꯏ ꯊꯣꯛꯂꯛꯄꯅꯤꯅ
ꯎꯝ
ꯑꯗꯨ ꯅ ꯅꯣꯏꯗꯤ ꯑꯃꯨꯛ ꯅꯨꯡꯁꯥ ꯁꯥꯕꯅꯤꯅ ꯑꯃꯨꯛ ꯁꯣꯟꯅ ꯆꯪꯒꯦ ꯍꯥꯏꯔꯛꯀꯅꯦꯕ
ꯆꯪꯕꯨꯗꯤ ꯆꯪꯅꯤ ꯑꯗ ꯇꯔꯁꯨ ꯑꯦ ꯃꯣꯏ ꯑꯗꯨꯒꯤ ꯊꯣꯛꯄ ꯍꯧ ꯒꯥꯔꯗ ꯊꯣꯛꯄ ꯍꯧꯔꯛꯄꯩꯗꯨꯗ ꯊꯣꯛꯑ ꯑꯗꯨꯝ ꯂꯩꯕꯅꯦꯕ
ꯂꯩꯌꯦ ꯑꯗꯨꯅ ꯑꯩꯒꯤꯗꯤ ꯑꯁ ꯑꯩ ꯑꯩꯒꯤꯗꯤ ꯀꯩꯁꯨ ꯈꯟꯗꯦꯕ
ꯎꯝ
ꯑꯗꯩ ꯃꯣꯏ ꯂꯥꯛꯑꯝꯗꯥꯏꯁꯨ ꯑꯗꯨꯝ ꯊꯣꯛꯂꯛꯏꯗꯅ
ꯎꯝ
ꯎꯝ ꯈꯪꯕꯅꯤꯅ ꯑꯗꯨꯒꯤꯗꯤ ꯑꯗꯨꯒꯤꯗꯤ ꯂꯥꯏꯌꯦꯕ ꯅꯣꯏ ꯅꯣꯏꯒꯤꯗꯨ ꯅꯨꯡꯁꯥ ꯁꯥꯕꯅꯤꯅ ꯁꯣꯝꯗ ꯑꯗꯨꯗ ꯐꯝꯅꯗꯦꯕ ꯁꯣꯝ ꯃꯅꯨꯡ ꯆꯪ ꯐꯝꯕꯅꯦ
ꯎꯔꯨꯝ ꯎꯔꯨꯝ ꯂꯣꯝ ꯆꯪꯁꯤꯟꯗꯣꯏꯅꯦ ꯈꯤꯇꯪ ꯆꯦꯛꯄꯅꯤꯅꯥ ꯎꯔꯣꯏꯌꯦ
ꯎꯝꯝ ꯅꯍꯥꯟ ꯇꯧꯔꯤꯃꯤꯅꯦ
ꯎꯝ
ꯇꯥꯗꯦ ꯀꯥꯏꯖꯤꯟꯂꯤ
ꯁꯤꯗꯩ ꯄꯦꯁ ꯋꯥꯏ ꯄꯤ ꯁꯤ ꯇꯥꯕꯁꯤ ꯁꯤ ꯇꯥꯕ ꯄꯦꯠ ꯁꯨꯋꯥꯥꯏꯁꯤꯗ ꯈꯣꯡꯕꯁꯤ ꯈꯣꯡꯕ ꯌꯥꯎꯏ ꯈꯣꯡꯗꯕ ꯌꯥꯎꯋꯦꯕ
ꯎꯝ ꯍꯨꯝ ꯑꯩꯅ ꯀꯟꯅ ꯈꯣꯡꯕꯤꯔꯤꯅꯦꯕ ꯇꯥꯗꯦ ꯀꯩꯅꯣ ꯍꯥꯏꯕꯀꯣ ꯑꯩ ꯀꯔꯤꯅꯣꯅꯣ ꯅꯣꯏꯕꯣꯅ ꯍꯥꯏꯕ
ꯎꯝ
ꯑꯗꯤ ꯋꯥ ꯋꯥ ꯋꯥꯊꯤ ꯇꯥꯔꯗꯤ ꯄꯔ꯭ꯨꯐ ꯋꯥ ꯋꯥꯍꯤ ꯇꯥꯔꯗꯤ ꯃꯥꯈꯛ ꯇꯥꯕ ꯅꯠꯇꯦꯗ ꯑꯩ ꯌꯥꯎꯅ ꯇꯥꯗꯣꯏꯅꯦꯃꯤ
ꯎꯝ ꯇꯥꯟꯅꯕ ꯈꯣꯡꯉꯨ ꯌꯥꯗ꯭ꯔꯥ ꯇꯥꯗ꯭ꯔꯤꯕꯧ ꯈꯣꯡꯉꯨ ꯌꯥꯗ꯭ꯔꯥ